ꯇꯧꯔꯤꯅꯣ ꯇꯥꯔꯕ꯭ꯔꯣ
ꯇꯥꯕ꯭ꯔꯣ
ꯀꯩꯗꯧꯔꯤꯅꯣ
ꯂꯩꯌꯦ ꯆꯠ ꯆꯥꯔꯕꯣ
ꯇꯔꯦ ꯅꯪꯗꯤ
ꯀꯔꯤ ꯌꯦꯡꯖꯥꯡ ꯆꯥꯒꯦ ꯅꯪꯒꯤ ꯕꯦꯛꯒ꯭ꯔꯥꯎꯟꯗꯣ ꯈꯔ ꯀꯩꯅꯣ ꯇꯧꯕꯅꯦ
ꯑ
ꯂꯩꯒꯅꯨꯟꯅꯅꯦ
ꯇ꯭ꯌꯨꯁꯟ ꯆꯒꯦ
ꯆꯥꯗ꯭ꯔꯤ ꯍꯥꯏꯔꯒ ꯀꯔꯤ ꯅꯨꯄꯥꯗꯨꯣꯅꯦ ꯃꯁꯤ ꯅꯨꯄꯥꯁꯤꯕꯨꯣ
ꯀꯩꯗꯧꯔꯤꯅꯣ
ꯂꯩꯌꯦ ꯏꯃꯥꯟꯅꯕꯤꯈꯣꯏꯒ ꯅꯪꯗꯤ ꯀꯅꯥ ꯀꯅꯥ ꯂꯩꯒꯦ
ꯏꯊꯟꯇ ꯂꯩ ꯑꯩꯗꯤ
ꯀꯩꯒꯤ ꯅꯊꯟꯇ ꯂꯩꯕ꯭ꯔꯣ
ꯌꯥ ꯊꯕꯛ ꯐꯕꯂ ꯆꯠ ꯃꯔ
ꯀꯗꯥꯏꯗ ꯂꯩꯕꯅꯣ
ꯌꯨꯝꯗ
ꯌꯨꯝ ꯅꯪꯒꯤꯅ ꯌꯨꯝꯗꯔꯣ
ꯎꯝ
ꯑꯣ ꯆꯥꯛ ꯊꯤꯟꯕꯗꯤ ꯀꯗꯥꯏꯗꯔꯣ
ꯑꯤ
ꯎ ꯅꯣꯏꯒꯤ ꯂꯧꯕꯨꯇꯔꯣ
ꯎꯝ
ꯀꯩꯅꯣ ꯀꯅꯥ ꯀꯅꯥ ꯊꯕꯛ ꯇꯧꯕꯅꯣ ꯀꯅꯥꯅ ꯊꯕꯛ ꯇꯧꯕꯅꯣ
ꯈꯣꯏ ꯏꯄꯨ ꯏꯄꯨ ꯈꯛꯀꯤꯅꯤ
ꯍꯥꯥ
ꯆꯤꯔꯥꯏ ꯇꯥꯡꯕꯗꯣ ꯑꯃꯨꯛ
ꯑꯣ ꯃꯊꯟꯇ
ꯎꯝ ꯃꯊꯟꯇꯅꯦ
ꯅꯈꯣꯟꯗꯣ ꯇꯥꯗꯦ ꯐꯖꯅ ꯀ꯭ꯂꯤꯌꯥꯔ ꯑꯣꯏꯍꯜꯂꯣ
ꯃꯊꯟꯇꯅꯤ ꯍꯥꯏꯏꯕ
ꯑꯣ ꯀꯩ ꯌꯦꯟꯁꯥꯡ ꯄꯤꯗꯣꯏꯅꯣ ꯍꯥꯥ
ꯂꯀꯦꯜ ꯌꯦꯟ ꯌꯦꯟ ꯌꯦꯟ
ꯂꯧ ꯂꯧꯗꯣ ꯈ꯭ꯔꯣ ꯅꯠꯇ꯭ꯔꯒ ꯀꯩ ꯇꯧꯕ꯭ꯔꯣꯕ ꯃꯥꯅ
ꯈ ꯄꯛ ꯍꯥꯏꯁꯤꯔ
ꯂꯩꯕꯥꯛꯇꯣ
ꯎꯝ ꯂꯩꯕꯥꯛ ꯇꯨ ꯄꯣꯠꯄ
ꯑꯣ ꯀꯅꯥꯅ ꯆꯥꯛ ꯌꯦꯁꯥꯡ ꯐꯣꯡꯕ꯭ꯔꯣ
ꯏꯕꯣꯛꯅ ꯊꯣꯡꯅꯤ
ꯎꯝ ꯅꯣꯏ ꯃꯥꯗꯤ ꯂꯧ ꯆꯠꯄ꯭ꯔꯣ
ꯆꯥꯠꯂꯤ
ꯍꯥ
ꯆꯠꯂꯤ ꯍꯥꯏꯕ
ꯎꯝ ꯅꯣꯏꯅ ꯏꯌꯥꯝꯕꯗꯤ
ꯏꯌꯥꯝꯕꯗꯣ ꯀ ꯈꯨꯂꯥꯡ ꯈꯨꯂꯥꯡ ꯆꯠꯀꯅꯤ ꯍꯥꯏꯕꯅꯤꯅ
ꯈꯨꯂꯥꯡꯗꯤ ꯀꯩꯅꯣ
ꯇꯥꯠꯔꯦ ꯏꯝ ꯃꯤꯒꯤ ꯃꯇꯦꯡ ꯄꯥꯪꯕꯥ
ꯅꯪꯒꯤ ꯅꯈꯣꯟꯗꯣ ꯀꯟꯅ ꯉꯥꯡꯉꯣ
ꯃꯤꯒꯤ ꯃꯇꯦꯡ ꯄꯥꯡꯕ ꯆꯠꯂꯦꯕ
ꯑꯗꯣ ꯑꯗꯨꯃꯥꯏ ꯀꯟꯅ ꯉꯥꯡꯉꯣ ꯅꯪꯒꯤꯗꯣ ꯌꯥꯗꯦꯕ
ꯎꯝ ꯀꯌꯥ ꯆ
ꯄꯨꯡ ꯕꯥꯔꯣ ꯑꯗꯨꯋꯥꯏꯗ
ꯂꯥꯏꯔꯤꯛ ꯄꯥꯕꯔ ꯍꯧꯔꯤ ꯊꯤ
ꯀꯟꯅ ꯉꯥꯡꯉꯣ
ꯊꯤꯡꯃꯟꯗ꯭ꯔꯣ ꯍꯥꯏꯕ ꯄꯨꯡ ꯕꯥꯔꯣꯗꯣ
ꯑꯩꯈꯣꯏꯅ ꯇꯧꯕ꯭ꯔꯣ ꯃꯣꯏꯅ ꯄꯤꯕꯗꯣ
ꯅ ꯆꯆꯥꯁꯤ ꯍꯥꯏꯌꯣꯅꯦ
ꯅꯪ ꯍꯥꯏꯕ ꯆꯠꯂꯨ ꯃꯤ ꯃꯌꯥꯝꯁꯤꯗ ꯑꯩꯅ ꯑꯁ ꯉꯟꯅ ꯆꯥꯁꯦꯅ ꯍꯥꯏꯔꯨꯔꯒ ꯃꯣꯏꯅ ꯌꯥꯏꯔꯛꯇꯧꯕꯁꯤ ꯃꯉꯥꯏꯔꯦ
ꯌꯥꯔꯛꯀꯅꯤ ꯍꯥꯏꯔꯗꯤ
ꯑꯦ ꯅꯪ ꯅꯪ ꯅꯪꯉꯣꯟꯗ ꯍꯥꯏꯔ ꯅꯪ ꯁꯨꯇꯥ ꯇꯥꯗꯦꯀꯣ
ꯀꯅꯥ ꯀꯅꯥ ꯂꯩꯔꯤꯅꯣ
ꯏꯃꯥꯟꯅꯕꯤ ꯍꯣꯏꯒ ꯀꯟꯅ ꯉꯥꯡꯉꯨ ꯍꯥꯏꯕꯅꯤ ꯑꯅꯣ ꯈꯣꯟꯗꯣ
ꯃꯤ ꯀꯌꯥꯅꯣ ꯃꯥꯅꯦꯕꯤꯈ
ꯑꯅꯤ ꯑꯩꯒ ꯑꯍꯨꯝ
ꯑꯣ ꯋꯥꯇꯪ ꯅꯨꯡꯉꯥꯏꯇꯗꯤ
ꯅꯪꯒꯤꯅꯦ ꯋꯥꯠꯅꯂꯦ ꯅꯪ ꯅꯪꯒꯤꯅ ꯈꯣꯟꯅꯅꯦ
ꯀꯆꯨ ꯆꯤꯔꯦ
ꯑꯁꯦꯡꯕ ꯍꯥꯏꯕꯅꯦꯀꯣ ꯅꯪꯅ ꯈꯣꯟ ꯈꯔ ꯀꯟꯅ ꯉꯥꯡꯉꯣ ꯍꯥꯏꯕꯅꯦꯀꯣ ꯑ
ꯁꯥ ꯅꯨꯡꯉꯥꯏꯇꯦ ꯗꯣꯏꯅꯦ
ꯎꯝ ꯐꯅꯨꯥꯏꯗꯤ ꯅꯪꯒꯤ ꯐꯣꯟꯗꯣ ꯀꯗꯥꯏ ꯊꯝꯒꯦ ꯅꯪꯒꯤ ꯇ ꯅꯥꯀꯣꯡꯅ ꯊꯝꯗꯕ꯭ꯔꯣ ꯇꯥꯏꯌꯦ
ꯀꯨꯡꯒ ꯊꯝꯕꯅꯤ
ꯑꯗꯨꯗ ꯀꯔꯤꯒꯤ
ꯃꯔꯥꯡ ꯃꯔꯛꯇ ꯇꯠ ꯃꯔꯥꯡ ꯃꯔꯛꯇ ꯇꯠꯄ ꯑꯗꯨꯏꯅꯤ
ꯇꯠꯄ ꯅꯠꯇꯦ ꯄꯤꯛꯅ ꯄꯤꯛꯅ ꯇꯥꯏ ꯍꯥꯏꯕꯅꯅꯦ
ꯍꯣꯟꯗꯤ ꯅꯥꯀꯣꯡꯗ ꯊꯝꯃꯤ
ꯎꯝ
ꯅꯥꯀꯣꯡꯗ ꯊꯝꯂꯗꯤ ꯀꯥꯏ ꯊꯝꯃꯣꯏ ꯍꯥꯏꯁꯦ
ꯍꯨꯟꯗꯣ ꯂꯥꯡꯊꯣꯛ
ꯎ ꯑꯦ ꯅꯣꯏꯗꯤ ꯊꯕꯛ ꯁꯨꯒꯗꯕꯅꯤꯅ ꯃꯥꯏꯗ ꯂꯩ
ꯍꯣꯏ ꯍꯣꯏ ꯅꯨꯡꯉꯥꯏꯌꯦ ꯑꯩꯈꯣꯏꯗꯤ
ꯅꯣꯏꯒꯤꯗꯣ ꯊꯥꯔ ꯀꯌꯥ ꯀꯌꯥ ꯊꯤꯕꯣ
ꯌꯥꯝꯃꯤꯗ
ꯀꯩꯅꯣ ꯂꯥꯛꯑꯕ ꯌꯥꯎꯕ
ꯊꯥ ꯑꯃꯗ ꯅꯠꯇꯦ ꯆꯍꯤ ꯆꯍꯤꯒꯤꯅꯦ
ꯆꯍꯤꯗ ꯀꯌꯥꯊꯤꯕ
ꯍꯣꯏ ꯊꯥ ꯑꯃ ꯊꯥ ꯑꯃ ꯑꯃꯅ ꯑꯃꯨꯛ ꯑꯩꯈꯣꯏꯒꯤ ꯂꯩꯐꯝꯒꯤ ꯐꯤ ꯊꯤꯕ
ꯎꯝ
ꯁꯦꯃꯦꯁꯇꯔ ꯁꯦꯃꯤꯁꯇꯔꯗ ꯊꯤꯅ
ꯎꯝ ꯑꯗꯣ ꯅꯣꯏ ꯊꯕꯥꯛꯇ ꯂꯣꯏꯔꯒ ꯑꯦꯛꯖꯥꯝꯃꯨꯛ ꯊꯥꯗꯣꯏꯔꯣ
ꯑꯦ ꯑꯦꯛꯖꯥꯝ ꯑꯩꯈꯣꯏꯗꯤ ꯑꯦꯛꯖꯥꯝꯗꯨ ꯊꯥꯏꯁꯤꯗꯤ
ꯅꯠꯇꯦ ꯅꯣꯏ ꯀꯣꯔꯁꯇꯨ ꯂꯣꯏꯔꯒ ꯇ꯭ꯔꯦꯅꯤꯡꯗꯣ
ꯑꯣ ꯑꯩꯈꯣꯏꯗꯣ ꯑꯦꯛꯁꯄꯤꯔꯤꯌꯦꯟꯁ ꯇꯥꯅꯕꯒꯤ ꯍꯣꯁꯄꯤꯇꯥꯜ ꯑꯇꯣꯞꯄꯗ ꯊꯕꯛ ꯆꯍꯤ ꯑꯃ ꯑꯩꯅ ꯇꯧꯔ ꯇꯧꯒꯅꯤ ꯄ꯭ꯔꯥꯏꯚꯦꯠ ꯍꯣꯁꯄꯤꯇꯥꯜꯗ ꯑꯗꯨꯒ ꯈꯪꯗꯦ ꯑꯗꯨ ꯃꯇꯨꯡꯗꯗꯤ
ꯎꯝ ꯄ꯭ꯔꯥꯏꯚꯦꯠꯇ ꯆꯪꯉꯗꯤ ꯄꯩꯁꯥꯗꯤ ꯌꯥꯝꯃꯣꯏꯅꯤ ꯁꯦꯂꯔꯤ
ꯍꯣꯏ ꯌꯥꯝꯃ ꯌꯥꯝꯃꯣ
ꯏꯃꯥꯟꯅꯕꯤ ꯑꯃꯁꯨ ꯆꯪꯉꯨꯅꯦꯕ
ꯎꯝ
ꯃꯥꯗ ꯏꯁꯤꯡ ꯄꯨꯡ ꯃꯉꯥꯔ ꯍꯥꯏꯕꯅꯤ ꯀꯤꯌꯦ ꯊꯥꯗ
ꯑꯁ ꯑꯗꯨꯗꯤ ꯑꯣꯏꯗꯍꯦ
ꯍꯥ
ꯃꯥ ꯑ ꯃꯥ ꯑꯗꯣ ꯑꯁꯤ ꯑꯁꯤ ꯀꯨꯟ ꯃꯉꯥ ꯑꯣꯏ ꯍꯥꯏꯕꯒꯨꯝ ꯇꯧꯕꯅꯤꯗ ꯃꯥꯏꯒꯤꯗꯣ ꯈꯪꯗꯦ
ꯄ꯭ꯔꯥꯏꯚꯦꯠ ꯇꯧꯋꯦ ꯍꯥꯏ ꯃꯥ
ꯈꯪꯗꯦ
ꯐꯖꯥꯟꯅ ꯇꯧꯑꯣ ꯂꯥꯡꯒꯅꯨ ꯉꯥꯎꯁꯤꯟꯅꯒꯅꯨ
ꯅꯪꯒꯤ ꯅꯃꯥꯟꯅꯕꯤꯗꯤ ꯀꯅꯥꯅꯣ
ꯑꯥꯏꯃꯣꯜꯅꯤꯗ ꯅꯍꯥꯟ ꯁ꯭ꯀꯨꯜ ꯇꯝꯃꯤꯟꯅꯕ
ꯑꯣ
ꯑꯩꯈꯣꯏ ꯑꯣꯖꯥ ꯑꯃꯒꯤ ꯃꯆꯥꯅꯨꯄꯤꯅꯦꯕ
ꯃꯥꯅ ꯃꯉꯥ ꯄꯤ ꯍꯥꯏꯕꯗꯨ ꯑꯣꯏꯔꯔꯣꯏꯗ
ꯈꯪꯗꯦ ꯑꯩꯉꯣꯟꯗ ꯑꯣꯏꯗꯕ ꯋꯥꯅꯤ
ꯃꯉꯥꯗꯤ ꯑꯣꯏꯔꯔꯣꯏ
ꯑꯣꯏꯗꯕ ꯑꯣꯏꯗꯕ ꯉꯥꯡꯕꯒ ꯅꯠꯇꯅ
ꯇꯔꯥꯗꯤ ꯑꯗꯨꯝ ꯍꯦꯟꯕꯅꯤ
ꯎꯝ ꯇꯔꯥ ꯍꯦꯜꯂꯗꯤ ꯐꯩ ꯒꯣꯕ꯭ꯔꯃꯦꯟꯠꯗꯗꯤ ꯌꯥꯗꯕ꯭ꯔꯣ ꯇꯧꯕꯗꯣ
ꯌꯥꯑꯦ ꯑꯗꯨꯁꯨ ꯑꯩꯈꯣꯏꯅ ꯑꯃꯨꯛꯀ ꯆꯦꯟꯅꯗꯣꯏꯅꯦꯕ
ꯎꯝ
ꯑꯦꯛꯖꯥꯝ ꯀꯔꯤ ꯀꯔ ꯊꯥꯔꯒ ꯏꯟꯇꯔꯚꯤꯌꯨ ꯒꯨꯝꯕ ꯀꯨꯝꯕ ꯀꯔꯤ ꯀꯔꯤ ꯆꯪꯉꯒ ꯇꯧꯗꯣꯏꯅꯦꯕ
ꯂꯨꯕꯖꯥꯠꯅꯤ ꯑꯗꯨꯗꯤ
ꯍꯣꯏ ꯂꯨꯋꯦ ꯍꯜꯂꯣ ꯇꯥꯕ꯭ꯔꯣ ꯇꯥꯕ꯭ꯔꯣ ꯇꯥꯕ꯭ꯔꯣ
ꯀꯩ ꯍꯥꯏ
ꯍꯜꯂꯣ
ꯑꯧ ꯇꯥꯌꯦ
ꯀꯩꯗꯧꯔꯒ ꯂꯩꯕ꯭ꯔꯣ
ꯑꯁ ꯃꯄꯥꯟꯗ ꯐꯝꯕ꯭ꯔꯤꯗ
ꯎꯝ ꯅꯪ ꯆꯥꯛ ꯆꯥꯗ꯭ꯔꯤ
ꯆꯛ ꯆꯥꯗ꯭ꯔꯤ
ꯎꯝ ꯅꯁꯥꯗꯤ ꯀꯔꯝꯃꯥꯏ ꯇꯧꯔꯦ
ꯇꯪꯗꯤ ꯐꯥꯔꯦ ꯍꯤꯗꯥꯛ ꯆꯥꯕꯒꯤ
ꯎꯝ ꯑꯗꯨꯒꯤ ꯅꯪ ꯉꯁꯤ ꯌꯨꯝꯗ ꯂꯩꯍꯧꯔꯦ ꯊꯕꯛ ꯆꯠꯇ꯭ꯔꯦ
ꯎꯝ
ꯉ‌ꯎꯁꯤꯟꯅꯃꯟꯕꯒꯤꯅꯦ ꯅꯥꯕꯗꯣ
ꯅꯠꯇꯦ ꯉꯔꯥꯡ ꯎꯏ ꯑ ꯌꯦꯟꯊꯤ ꯄꯦꯛꯄ ꯆꯠꯄꯗꯣ
ꯀꯔꯤ
ꯑꯩꯅ ꯍꯥꯏꯗꯅ ꯉꯔꯥꯡ ꯑꯥ ꯌꯦꯡꯊꯤ ꯂꯧꯕ ꯆꯠꯂꯦ ꯍꯥꯏꯕꯗꯣ
ꯑꯥꯎ ꯑꯥꯎ ꯑꯥꯎ
ꯑꯗꯨꯒꯤ ꯊꯕꯛꯇꯨ ꯀꯟꯃꯟꯕꯒꯤ ꯅꯣꯡꯁꯨ ꯌꯥꯌꯥꯏꯕ ꯅꯣꯡꯁꯨ ꯇꯥꯔꯛꯄ ꯅꯣꯡꯁꯨ ꯆꯣꯠꯂꯕ ꯑꯗꯨꯒꯤ ꯇꯥꯕꯔꯣ ꯍꯜꯂꯣ
ꯍꯜꯂꯣ
ꯉꯔꯥꯡꯗꯣ
ꯑꯥꯎ
ꯅꯣꯡꯁꯨ ꯅꯣꯡꯁꯨ ꯆꯨꯠꯄꯗꯨꯒꯤ
ꯑꯣ
ꯅꯣꯡ ꯆꯨꯕ ꯑꯗꯨꯒꯤ
ꯀꯗꯥꯏꯗꯔꯣ ꯌꯦꯟ ꯊꯤ ꯂꯧꯕꯗꯤ
ꯇꯥ ꯑꯩꯈꯣꯏ ꯈꯨꯟ ꯃꯅꯥꯛꯇꯅꯤꯗ
ꯑꯣ ꯀꯅꯥ ꯃꯤ ꯌꯥꯝꯕ꯭ꯔꯣ
ꯎꯝ ꯃꯤ ꯃꯤꯕꯨꯗꯤ ꯌꯥꯝꯃꯤ ꯅꯨꯄꯤ ꯉꯥꯛꯇꯅꯤ ꯅꯨꯄꯥ ꯑꯃꯈꯛ
ꯑꯍꯟꯁꯤꯡꯔꯣ
ꯅꯨꯄꯥꯗꯨꯔꯣ
ꯑ ꯅꯨꯄꯤ ꯍꯣꯏꯗꯣ
ꯅꯨꯄꯤꯍꯣꯏꯗꯤ ꯑꯥ ꯑꯩꯒꯤ ꯏꯃꯥꯒ ꯑꯗꯨꯒ ꯅꯨꯄꯤ ꯅꯨꯄꯤ ꯑꯍꯨꯝ ꯅꯨꯄꯥ ꯑꯅꯤ
ꯑꯣ ꯊꯕꯛ ꯆꯤꯟꯗꯕ꯭ꯔꯣ ꯍꯧꯖꯤꯛꯇꯤ
ꯆꯤꯟꯗꯦꯗ ꯍꯧꯖꯤꯛꯇꯤ
ꯆꯤꯜꯂꯗꯤ ꯍꯥꯏꯔꯛꯑꯣꯅꯦ ꯇꯥꯕ꯭ꯔꯣ
ꯑꯣ ꯑꯗꯨꯗꯤ ꯍꯥꯥ
ꯀꯔꯤ ꯍꯥꯏꯕꯅꯣ
ꯆꯤꯜꯂꯦ ꯍꯥꯏꯕ ꯆꯤꯜꯂꯅꯤ ꯍꯧꯖꯤꯛ ꯉꯥꯏꯍꯥꯛ ꯂꯩꯔꯗꯤ
ꯆꯤꯟꯍꯟꯈꯤꯒꯅꯨꯅꯦ
ꯎꯝ ꯆꯤꯟꯍꯟꯗꯁꯨ ꯌꯥꯏ
ꯋꯥ ꯉꯥꯡꯅꯤꯡꯗꯕ ꯃꯥꯜꯂꯦ ꯅꯪꯒꯤꯗꯣ
ꯉꯥꯡꯅꯤꯡꯕꯅꯦ ꯑꯪ
ꯋꯥꯠꯂꯤ ꯀꯔꯤ
ꯑꯥꯏꯕ
ꯇꯥꯗꯦ
ꯉꯥꯡꯅꯤꯡꯉꯦ ꯍꯥꯏꯕ ꯋꯥꯗꯣ
ꯅꯪ ꯅꯁꯥ ꯅꯨꯡꯉꯥꯏꯇꯕꯒꯤ ꯋꯥ ꯉꯥꯡꯅꯤꯡꯗꯕ ꯃꯥꯜꯂꯦꯕ
ꯉꯥꯡꯅꯤꯡꯅꯤꯗ
ꯈꯪꯉꯤꯗ ꯅꯥꯔ ꯅꯥ ꯅꯕ ꯃꯇꯝꯗ ꯈꯪꯉꯤꯗ
ꯌꯥꯝ ꯀꯟꯅ ꯅꯥꯕ ꯅꯠꯇꯦꯗ
ꯇꯨꯟ ꯈꯛꯇꯪ ꯇꯨꯟꯕꯅꯦ ꯍꯥꯏꯌꯣ
ꯎꯟꯈꯠ ꯎꯟꯕꯅꯦ
ꯇꯥꯕ꯭ꯔꯣ
ꯄꯒ ꯂꯩꯕ꯭ꯔꯣ
ꯍꯥꯥ
ꯅꯣꯡ ꯅꯣꯡꯁꯨꯃꯨꯛ ꯃꯝꯈ꯭ꯔꯦ